ꯍꯧꯗꯒꯤꯦ
ꯑꯩꯔꯣ ꯁꯨꯝ ꯐꯝꯃꯝꯕꯅꯦ ꯅꯪꯗꯤ
ꯑꯣ ꯑꯩꯁꯨ ꯍꯧꯖꯤꯛꯇ ꯆꯥꯛ ꯊꯣꯡꯕ ꯂꯣꯏꯔꯒ ꯐꯝꯃꯒ ꯂꯩꯌꯦ ꯆꯥꯛ ꯆꯥꯔꯕꯣ
ꯆꯥꯗ꯭ꯔꯤꯌꯦ ꯑꯩꯈꯣꯏ ꯆꯥꯛꯄꯨꯗꯤ ꯂꯣꯏꯔꯦ ꯑꯗꯣ ꯀꯩꯅꯣ ꯇꯧ ꯂꯥꯝꯗ꯭ꯔꯤꯅ ꯆꯥꯟꯅꯗ꯭ꯔꯤ ꯅꯣꯏꯗꯤ ꯆꯥꯔꯕꯣ
ꯑꯩꯈꯣꯏꯗꯤ ꯆꯥꯗ꯭ꯔꯤ ꯀꯩ ꯌꯦꯟꯁꯥꯡ ꯊꯣꯡꯒꯦ
ꯎꯝ ꯑꯩꯈꯣꯏꯗꯤ ꯀꯥꯡꯁꯣꯏ ꯊꯣꯡꯉꯦ ꯍꯤꯡꯒꯣꯣꯟꯗꯒꯤ ꯀꯩꯅꯣ ꯍꯋꯥꯏꯒ
ꯑꯦ ꯆꯞ ꯆꯞ ꯃꯅꯑ ꯑꯩꯈꯣꯏꯁꯨ ꯀꯩꯅꯩꯅꯣ ꯑ ꯈꯃꯦꯟꯒ ꯇꯧꯔꯒ ꯀꯣ
ꯁꯥ ꯑꯌꯥꯏꯕꯒ ꯍꯥꯞꯄꯒ ꯃꯥ ꯆꯞ ꯃꯥꯟꯅꯩꯌꯦ
ꯆꯞ ꯃꯥꯟꯅꯩ ꯍꯣꯏ ꯎꯝ ꯎꯝ ꯑ ꯑꯣ ꯑꯩ ꯉꯁꯥꯏ ꯁ꯭ꯋꯥꯏꯗꯁꯨ ꯇꯧꯒꯦꯅ ꯇꯧꯕ ꯑꯩ ꯊꯕꯛ ꯑꯃ ꯆꯠꯂꯨꯕ ꯑꯗꯨꯒꯤꯀꯣ ꯎꯝ
ꯂꯣꯏꯔꯕꯣ ꯊꯕꯛꯀꯗꯤ ꯉꯁꯤꯒꯤ
ꯂꯣꯏꯔꯦ ꯂꯣꯏꯔꯦ ꯅꯪꯗꯤ ꯑꯉꯥꯡꯁꯤꯡꯗꯤ ꯀꯃꯥꯏꯅ ꯇꯧꯔꯤꯒꯦ
ꯑꯉꯥꯡꯁꯤꯡ ꯑꯍꯟꯗꯣ ꯁꯥꯟꯅꯔꯒ ꯂꯥꯏꯔꯤꯛ ꯇꯧꯕ ꯂꯣꯏꯔꯦ ꯉꯥꯏꯍꯥꯛ ꯁꯥꯟꯅꯍꯧꯔꯤ ꯃꯥꯁꯨ ꯆꯥꯛ ꯂꯥꯟꯗ꯭ꯔꯤꯅ ꯆꯥꯛ ꯏꯟꯗ꯭ꯔꯤ ꯉꯥꯏꯍꯥꯛ ꯂꯩꯔꯒ ꯆꯥꯃꯤꯟꯅꯔꯅꯤ
ꯑꯩꯈꯣꯏꯁꯨ ꯆꯥ ꯊꯛꯄꯒꯤ ꯎꯝ
ꯇꯃꯤ ꯋꯥꯗ ꯑꯇꯣꯝꯕꯗꯨꯗꯤ ꯑꯩꯅ ꯄꯤꯊꯣꯛꯈ꯭ꯔꯦꯕ ꯃꯤꯉꯣꯟꯗ
ꯑꯩꯈꯣꯏꯗꯤ ꯑꯁꯨꯝ ꯂꯩꯔꯤꯅꯤ ꯍꯥꯏꯕ ꯇꯥꯔꯦ
ꯅꯪ ꯅꯨꯄꯥꯗꯤ ꯀꯥꯏꯗ ꯄꯣꯠꯁꯤꯡ ꯇꯥꯒꯦ ꯍꯧꯖꯤꯛ ꯄꯣꯁꯇꯤꯡ ꯆꯠꯈꯤꯕ꯭ꯔꯣ ꯅꯪ ꯅꯨꯄꯥꯗꯤ ꯄꯣꯁꯇꯤꯡ ꯆꯠꯈꯤꯕ꯭ꯔꯥꯕ
ꯑ ꯃꯥꯗꯤ ꯆꯠꯈ꯭ꯔꯦ
ꯑꯣ
ꯎꯝ ꯑꯉꯥꯡꯁꯤꯡꯒ ꯑꯧ ꯉꯥꯏꯔꯦ ꯑꯧ ꯑꯉꯥꯡꯁꯤꯡꯁꯨ ꯍꯧꯖꯤꯛ ꯁꯨꯃꯥꯏ ꯌꯦꯡ ꯂꯩꯕꯀꯣ ꯎꯝ ꯁꯤꯃꯥꯏ ꯌꯦꯡ ꯎꯝ ꯑꯗꯨꯒꯤ ꯑꯁ ꯅꯪꯉꯣꯟꯗ ꯄꯥꯎ ꯍꯌꯦꯡꯗꯤ ꯑꯩꯈꯣꯏꯗ ꯀꯣꯏꯕ ꯂꯥꯛꯑꯣꯅꯦ
ꯂꯥꯛꯀꯦ ꯂꯥꯛꯀꯦ ꯁꯪꯗꯦꯅꯦ ꯑꯉꯥꯡ ꯍꯣ ꯀꯩꯍꯣ ꯍ ꯆꯠꯅꯔꯤꯉꯩꯗꯅꯦ ꯃꯇꯝꯁꯦ ꯍꯦꯛꯇ ꯅꯪꯗꯕ
ꯑꯣ ꯑꯣ ꯍꯣꯏꯅꯦ ꯑꯁ ꯑꯩꯈꯣꯏꯁꯨ ꯎꯝ ꯎꯝ ꯊꯕꯛ ꯃꯌꯥꯝꯗꯨ ꯑꯩ ꯉꯁꯥꯏ ꯍꯜꯂꯛꯄ ꯀꯥꯟꯗ ꯗ ꯑꯁ ꯅꯣꯏ ꯅꯣꯏꯗꯁꯨ ꯆꯪꯪꯂꯛꯁꯤꯔꯥꯅ ꯇꯧꯕꯅꯦꯕꯀꯣ
ꯆꯪꯉꯛꯎ ꯌꯥꯗ꯭ꯔꯣ
ꯇꯧꯕꯗꯨꯗ ꯑꯁ ꯑꯁ ꯑꯉꯥꯡ ꯑꯃꯨꯛ ꯀꯞꯂ ꯂꯩꯔꯦ ꯈꯣꯠꯂꯦꯅ ꯇꯧꯔꯛꯄꯗꯨꯗ ꯑꯩꯁꯨ ꯉꯟꯇꯥ ꯑꯃꯨꯛ ꯍꯜꯂꯛꯈ꯭ꯔꯕ
ꯑꯗꯨꯅꯦ ꯑꯉꯥꯡꯁꯤꯅꯅꯦ ꯊꯄꯜ ꯑꯝꯇ ꯆꯠꯄ ꯌꯥꯗꯕꯅꯤ ꯏꯕꯦꯝꯃ
ꯑ ꯑ ꯃꯥꯅꯦ ꯃꯥꯅꯦ ꯎꯝ
ꯃꯣꯏ ꯆꯥꯎꯕ ꯉꯥꯏꯕꯗꯅꯦ ꯑꯩꯗꯤ ꯑꯁ ꯂꯣꯏꯔꯦ
ꯈꯪꯗ꯭ꯔꯦꯗ ꯈꯪꯗ꯭ꯔꯦꯗ ꯃꯣꯏꯅ ꯆꯥꯎꯔꯀꯥꯟꯗ ꯑꯃꯨꯛ ꯅꯨꯡꯉꯥꯏꯔꯛꯇꯣꯏꯅꯦ ꯎꯝ
ꯑꯗꯨꯅꯤ
ꯑꯁ ꯅꯨꯄꯤ ꯉꯥꯛꯇ ꯄꯣꯛꯑꯦ ꯅꯪꯁꯨ ꯅꯨꯄꯤ ꯑꯩꯁꯨ ꯅꯨꯄꯤ ꯐꯥꯔꯤꯗ ꯎꯝ
ꯀꯩꯅꯣ ꯑꯩꯒꯤꯗꯤ ꯅꯨꯄꯥꯅꯦ
ꯑꯦ ꯑꯦ ꯅꯨꯄꯥꯔꯥ ꯑꯣ ꯑꯣ ꯑꯩꯗꯤ ꯑꯍꯟꯗꯣ ꯅꯪ ꯑꯦ ꯑꯦ ꯃꯁꯝ ꯁꯥꯡꯕꯗꯨꯗ ꯑꯩꯗꯤ ꯅꯨꯄꯤꯔꯅꯀꯣ ꯄꯥꯛ ꯄꯥꯛ ꯑꯁ ꯑꯩ ꯂꯥꯛꯑꯀꯥꯟꯗꯅ ꯅꯛꯅꯆꯥ ꯁꯤꯡꯗꯨꯅ ꯑꯃꯨꯛ ꯁ꯭ꯀꯨꯜ ꯆꯠꯄ ꯑꯗꯨꯒꯤꯁꯨ ꯒ꯭ꯌꯥꯟ ꯃꯥꯟ ꯇꯥꯗꯕꯒꯤꯅꯦ ꯃꯁꯥ ꯃꯁꯨ ꯁꯥꯡꯕ ꯑꯗꯨꯗ ꯑꯩꯗꯤ ꯅꯨꯄꯤ ꯑꯣꯏꯖꯥꯠꯅꯀꯣ
ꯃꯁꯝꯗꯣ ꯀꯛꯁꯦ ꯌꯥꯗꯦ ꯑꯗꯨꯝ ꯁꯥꯡꯒꯦꯅ ꯂꯩ ꯃꯄꯥꯟꯅ ꯅꯍꯥꯟ ꯐꯥꯔꯒ ꯀꯛꯀꯦ ꯇꯧꯔꯕꯅꯦ ꯌꯥꯗꯦ ꯀꯞꯄꯦ ꯑꯦ ꯇꯨ ꯃꯥ ꯁꯥꯡꯅꯤꯡꯉꯗꯤ ꯁꯥꯡꯖꯔꯁꯅꯨꯅ ꯅꯨꯄꯥꯗꯤ ꯅꯨꯄꯥꯅꯤ ꯅꯨꯄꯤ ꯑꯣꯟꯈꯤꯒꯗ꯭ꯔꯥ ꯈꯪꯗꯦꯗ
ꯅꯨꯄꯥꯗꯁꯨ ꯁꯝ ꯁꯥꯡꯕꯁꯦ ꯐꯖꯕꯅꯤꯅ ꯆꯥꯗꯤ ꯁꯝ ꯈꯔ ꯈꯣꯏꯔꯒ ꯌꯥꯝ ꯐꯖꯩꯅ
ꯃꯄꯥ ꯂꯧꯗꯅ ꯈꯣꯏꯔꯤꯅꯤ ꯑꯩꯗꯤ ꯁ ꯆꯞ ꯆꯞ ꯆꯞ ꯇꯤꯡꯕꯅꯤ ꯃꯄꯥ ꯇꯣꯔꯣꯗꯣ ꯂꯧꯕꯒꯤ ꯈꯣꯏꯔꯤ ꯃꯥꯅꯤ ꯈꯪꯗꯦ ꯑꯩꯁꯨ
ꯎꯝ ꯎꯝ ꯈꯣꯏꯕꯗꯨꯅ ꯐꯖꯔꯦꯗ ꯍꯧꯖꯤꯛ ꯀꯥꯟꯅ ꯈꯣꯏꯕꯗꯨꯅ ꯆꯠꯅꯈ꯭ꯔꯦꯗ
ꯍꯣꯏꯗ ꯃꯣꯏꯒꯤ ꯊꯥꯏꯅꯒꯤ ꯀꯣꯔꯤꯌꯥꯒꯤ ꯀꯩꯑꯕ ꯒꯨꯖꯨꯟ ꯄꯤꯌꯣꯗꯣ ꯑꯗꯨ ꯃꯥꯟꯕꯅꯦ ꯏꯆꯥꯅꯨꯄꯥ
ꯑꯣ ꯑꯣ ꯃꯤꯡ ꯃꯤꯡꯒꯨꯝꯕꯗꯤ ꯍꯥꯏꯅꯔꯔꯣꯏꯅ ꯍꯥꯏꯕꯅꯦ
ꯁꯤꯗꯤ ꯀꯩꯅꯣꯅꯦ ꯁꯤꯅꯤꯃꯥ ꯀꯨꯝꯕ ꯅꯨꯄꯥꯗꯨꯅꯦ ꯍꯥꯏꯁꯦ
ꯑꯣ ꯑꯣ ꯑꯣ ꯑꯣ ꯃꯥꯔꯣ
ꯀꯔꯤ ꯑꯒꯦꯗꯣ ꯀꯔꯤ ꯑꯦ
ꯑꯣ ꯑꯣ ꯑꯣ ꯑꯣ ꯑꯩ ꯀꯣꯔꯤꯌꯥꯒ ꯁꯤꯃꯥꯒ ꯌꯦꯡꯗ꯭꯭ꯔꯦꯗ ꯌꯨꯝ ꯄꯥꯝꯕꯗ ꯁꯪꯕꯨ ꯁꯪꯗ꯭ꯔꯦꯗ
ꯑꯩꯁꯨ ꯊꯥꯏꯒꯤꯗꯨꯅꯦ ꯍꯥꯏꯔꯤꯗꯣ ꯑꯅꯧꯕ ꯅꯠꯇꯦ ꯑꯅꯧꯕꯒꯗꯤ ꯑꯩꯁꯨ ꯌꯦꯡꯗ꯭ꯔꯦ ꯈꯪꯗ꯭ꯔꯦ ꯀ꯭ꯔꯩ ꯀꯩꯀꯩ ꯑꯅꯧꯕ ꯊꯣꯛꯏꯕꯅꯣꯕ
ꯎꯝ ꯎꯝ ꯁꯤꯔꯦꯟꯜꯂꯤ ꯕꯣꯜ ꯐꯥꯎ ꯌꯦꯡꯕ ꯅꯪꯗ꯭ꯔꯦꯗ ꯍꯌꯦꯡꯁꯨ ꯍꯌꯦꯡ ꯅꯨꯡꯗꯥꯡꯁꯨ ꯄꯨꯡ ꯋꯥꯟ ꯊꯥꯔꯇꯤ ꯑꯗꯨꯋꯥꯏꯗꯅꯦ ꯑꯃꯨꯛ ꯍꯥꯏ ꯑꯁ ꯇꯜꯂꯦꯗ ꯑꯩꯗꯤ
ꯑꯩꯗꯤ ꯍꯌꯦꯡ ꯅꯨꯡꯗꯥꯡꯗꯤ ꯑꯩꯗꯤ ꯉꯝꯅꯝꯗꯅ ꯌꯦꯡꯅꯤ ꯑꯩ ꯑꯌꯨꯛꯀꯤ ꯊꯕꯛ ꯏꯪꯈꯠꯂꯣꯑꯣ ꯍꯣꯏ ꯂꯣꯏꯁꯜꯂꯝꯃꯒꯅꯦ ꯅꯨꯡꯗꯥꯡꯗ ꯕꯣꯔꯠ ꯌꯦꯡꯉꯒ ꯑꯌꯨꯛ ꯍꯣꯟꯟꯇꯥꯗꯣ ꯑꯩ ꯊꯦꯡꯅ ꯈꯔ ꯍꯧꯒꯠꯂꯠꯂꯒ ꯊꯕꯛ ꯆꯠ ꯆꯠ ꯆꯠꯂꯣꯏꯁꯤ
ꯑꯦ ꯅꯆꯥ ꯑꯦꯛꯖꯥꯝ ꯂꯩ ꯍꯥꯏꯕ ꯅꯠꯇ꯭ꯔꯣꯅꯦ
ꯑꯁ ꯑꯩ ꯏꯖꯥꯗꯤ ꯌꯥꯝ ꯁꯤꯡꯉꯤꯗ ꯑꯩ ꯌꯥꯎꯗꯁꯨ ꯃꯊꯟꯇ ꯑꯗꯨꯝ ꯀꯩꯅꯣ ꯇꯧꯈꯤꯅꯤ
ꯑꯁ ꯑꯁ ꯑꯗꯨꯗꯤ ꯇꯧꯕꯤꯅꯨꯍꯦ ꯔꯤꯍꯥꯔꯁꯦꯜꯒꯨꯝꯕꯗꯤ ꯇꯧꯕꯤꯌꯨꯍꯦ
ꯁꯤꯅꯦ ꯑꯗꯨ ꯉꯁꯤ ꯂꯣꯏꯁꯜꯂꯅꯤꯕ ꯉꯁꯤ ꯐꯖꯅ ꯇꯧꯈ꯭ꯔꯦ ꯍꯌꯦꯡ ꯑꯃꯨꯛ ꯇꯧꯔ ꯌꯥꯔꯦ ꯀꯩꯅꯣ
ꯃꯟꯗꯦꯗꯁꯨ ꯇꯧꯔꯒ ꯊꯥꯕꯗꯨꯅꯗꯤ ꯈꯔ ꯁꯤꯌꯣꯔ ꯑꯣꯏꯔꯤꯗꯅ ꯑꯉꯥꯡꯁꯤꯡꯅꯤꯅ ꯁꯥꯟꯅꯕꯗꯨꯗ ꯑꯃꯨꯛ ꯀꯥꯎꯔꯝꯗꯅꯅꯤ
ꯅꯪꯅ ꯋꯥꯕꯤꯔꯤ ꯇꯧꯔꯤꯁꯦ ꯈꯪꯗ꯭ꯔꯦꯗ
ꯎꯝ ꯑꯩ ꯏꯆꯥ ꯅꯨꯨꯄꯤꯁꯨ ꯑꯦꯛꯖꯥꯝ ꯂꯩꯌꯦꯕꯀꯣ ꯇꯧꯍꯜꯂꯒ ꯀꯣ ꯑꯁ ꯈꯪꯗ꯭ꯔꯦꯗ ꯑꯉꯥꯡꯁꯤꯡꯅ ꯁ꯭ꯀꯨꯜ ꯀꯥꯔꯒ ꯃꯃꯥꯁꯤꯡꯅ ꯋꯥꯕ ꯃꯃꯥꯁꯤꯡꯅ ꯂꯥꯏꯔꯤꯛ ꯑꯃꯨꯛ ꯍꯟꯖꯤꯟ ꯍꯟꯖꯤꯟ ꯅ ꯇꯥꯛꯄ ꯃꯃꯥꯁꯤꯡꯅ ꯑꯃꯨꯛ ꯀꯣꯏꯁꯟꯟ ꯁꯔꯁꯨ ꯑꯁ ꯏꯊꯣꯛꯄ ꯑꯁ ꯊꯥꯔꯦ ꯁ꯭ꯀꯨꯜ ꯀꯥꯅꯤꯡ ꯑꯩ ꯃꯃꯥ ꯑꯩꯁꯦ ꯁ꯭ꯀꯨꯜ ꯌꯥꯝ ꯀꯥꯅꯤꯡꯗꯕ ꯃꯤꯅꯦ ꯁ꯭ꯀꯨꯜ ꯀꯥꯔꯛꯄ ꯀꯥꯟꯗ ꯑꯩ ꯂꯣꯏꯔꯦ ꯑꯩ ꯑꯃꯨꯛ ꯁ꯭ꯀꯨꯜ ꯀꯥꯔꯤꯅꯦ
ꯑꯩꯈꯣꯏꯅ ꯇꯝꯕꯩ ꯇꯥꯏꯞꯇ ꯑꯣꯏꯅ ꯇꯧꯍꯔꯗ꯭ꯔꯣ ꯃꯣꯏꯅ ꯇꯝꯒꯗ꯭ꯔꯥ ꯍꯥꯏꯔꯒ
ꯎꯝ ꯎ ꯑꯩꯈꯣꯏꯅ ꯍꯧꯖꯤꯛ ꯇꯝꯂꯒ ꯂꯩꯔꯦ
ꯅꯪ ꯅꯪ ꯀꯥꯏꯗ ꯆꯠꯂꯤꯅꯣ ꯈꯤꯇꯪ ꯃꯈꯣꯟꯗꯣ ꯆꯠꯄꯩ ꯇꯥꯏꯞꯇ ꯇꯧꯋꯦ
ꯑꯦ ꯑꯦ ꯑꯩ ꯁꯨꯝ ꯁꯤꯗ ꯃꯤ ꯂꯥꯛꯄꯒꯨꯝꯅ ꯇꯧꯕꯒꯤ ꯑ ꯁꯨꯝ ꯌꯦꯡꯕꯅꯤꯗ
ꯑꯣ ꯑꯣ ꯑꯣ
ꯅꯪꯗꯤ ꯌꯥꯝ ꯅꯨꯡꯉꯥꯏꯅ ꯆꯤꯛꯅ ꯂꯩ ꯃꯥꯂꯦꯀꯣ
ꯁꯤꯡꯗꯤ ꯃꯔꯝ ꯑꯣꯏꯑꯦ ꯃꯣꯏ ꯐꯖꯅ ꯃꯕꯨꯛ ꯅꯨꯡ ꯊꯜꯂꯒ ꯀꯩꯅꯣ ꯇꯧꯔꯗꯤ ꯃꯊꯧ ꯂꯣꯏꯔꯗꯤ ꯇ ꯇꯟꯅ ꯑꯗꯨꯝ ꯆꯥꯎꯁꯨ ꯆꯥꯎꯔ ꯑꯅꯥꯏ ꯑꯉꯥꯡꯁꯤꯡꯅ ꯑꯃꯨꯛ ꯈꯔ
ꯑꯩꯗꯤ ꯑꯉꯥꯡ ꯑꯄꯤꯛꯄ ꯂꯩꯕꯅꯤꯅꯀꯣ ꯑꯁ ꯆꯠꯊꯣꯛꯂꯁꯨ ꯀꯣ ꯊꯨꯅ ꯍꯜꯂ ꯇ꯭ꯔꯗꯤꯀꯣ ꯑꯃꯨꯛ ꯐꯣꯟ ꯇꯧꯔꯛꯇꯅ ꯐꯣꯟ ꯇꯧꯔꯛꯇꯅ ꯑꯗꯣ ꯑꯩꯈꯣꯏ ꯒ꯭ꯔꯨꯞꯇ ꯌꯥꯎꯕꯁꯤꯡꯅꯦ ꯅꯝꯕꯔꯁꯤꯡꯗꯨꯗꯤ ꯀꯃꯥꯏꯅ ꯑꯁꯦ ꯋꯥꯆꯦꯞꯇ ꯀꯣꯜ ꯇꯧꯗꯣꯏꯔꯥ ꯅꯠꯇ꯭ꯔꯒ
ꯅꯠꯇꯦ ꯅꯠꯇꯦ ꯁꯤꯗ ꯀꯩꯅꯣ ꯇꯧꯗꯣꯏꯅꯤ ꯑꯗꯨ ꯍꯥꯏꯕꯗꯣ ꯌꯥꯔ ꯇꯔꯝꯗꯧꯗꯤ ꯃꯥꯟꯗꯦ ꯑꯗꯣ ꯑꯩ ꯀꯩꯅꯣ ꯇꯧꯔꯒꯦ ꯍꯌꯦꯡ ꯂꯥꯛꯑꯒ ꯇꯥꯛꯑꯒꯦ
ꯍꯣꯏ ꯍꯣꯏ ꯍꯣꯏ ꯍꯣꯏ ꯍꯣꯏ ꯑꯗꯨꯁꯨ ꯇꯧꯕꯤꯔꯝꯃꯣ ꯎꯝ ꯈꯪꯗ꯭ꯔꯦꯗ ꯐꯣꯟ ꯄꯥꯏꯗꯕꯁꯨ ꯀꯨꯏꯕꯅꯤꯅꯀꯣ ꯏꯆꯥꯁꯤꯡꯅ ꯑꯌꯥꯝꯕ ꯏꯆꯥꯁꯤꯡꯅ ꯄꯥꯏꯕꯒꯤꯀꯣ
ꯑꯉꯥꯡꯗ ꯐꯣꯟ ꯅꯨꯡ ꯌꯥꯝ ꯄꯥꯏꯍꯟꯕꯁꯦ ꯐꯠꯇꯕꯅꯦ ꯑꯩꯒꯤꯗꯤ ꯄꯥꯏꯍꯟꯗꯦ ꯄꯥꯛꯅ
ꯑꯁ ꯑꯩꯈꯣꯏ ꯑꯉꯥꯡꯁꯤꯡꯁ ꯃꯔꯛ ꯃꯔꯛꯇ ꯑꯃꯨꯛ ꯃꯄꯥꯗ ꯑꯃꯨꯛ ꯋꯥꯔꯤ ꯁꯥꯟꯅꯒꯅꯤ ꯂꯧ ꯃꯃꯥꯟꯅꯕꯤꯗ ꯑꯃꯨꯛ ꯋꯥꯔꯤ ꯈꯤꯇꯪ ꯁꯥꯟꯅꯈꯤꯒꯦ ꯑꯃꯨꯛ ꯂꯥꯎꯑꯣ ꯃꯕꯣꯛꯇ ꯑꯃꯨꯛ ꯋꯥꯔꯤ ꯁꯥꯟꯅꯈꯤꯒꯦꯅ ꯂꯧ ꯈꯪꯗ꯭ꯔꯦꯗ
ꯑꯗꯨꯠꯇꯅꯦ ꯀꯩꯅꯣ ꯇꯧꯋꯦ ꯎꯝ ꯇꯥꯕ꯭ꯔꯥ
ꯇꯥꯏꯌꯦ ꯇꯥꯏꯌꯦ ꯅꯪꯗꯤ ꯀꯗꯥꯏ ꯂꯩꯒꯦ
ꯑꯩꯗꯤ ꯌꯨꯝꯗ ꯂꯩꯅꯤ ꯀꯩꯅꯣꯅꯦ
ꯑꯣ ꯑꯣ
ꯀꯩꯅꯣ ꯇꯧꯋꯦ ꯌꯨꯝꯗ ꯂꯩ ꯑꯗꯣ ꯎꯝ ꯅꯣꯡ ꯅꯤꯅꯤ ꯂꯩꯔꯒ ꯑꯉꯥꯡ ꯄꯩꯈꯥꯒ ꯂꯣꯏꯔꯒꯅꯦ ꯑꯩꯒꯤ ꯅꯨꯄꯥꯒꯤ ꯄꯣꯁꯇꯤꯡ ꯇꯥꯐꯝꯗꯣ
ꯎꯝ
ꯑꯗꯨꯗ ꯉꯥꯏꯍꯥꯛ ꯆꯠꯂꯨꯅꯤ ꯑꯩ ꯑꯩꯈꯣꯏꯕꯥꯅꯤ ꯀꯩꯅꯣ ꯇꯧꯁꯦ ꯐꯥꯏꯅꯦꯜꯁ ꯐꯤꯐꯥꯒꯤ ꯐꯥꯏꯅꯥꯜꯁꯇ ꯌꯦꯡꯃꯤꯟꯅꯁꯦꯅ ꯍꯥꯏ ꯑꯗꯨꯅ ꯃꯥꯏ ꯃꯅꯥꯛꯇ ꯆꯠꯀꯅꯤ
ꯑꯁ ꯌꯥꯝ ꯅꯨꯡꯉꯥꯏꯀꯣ
ꯑꯧ ꯂꯥꯛꯑꯣꯌꯦ ꯈꯪꯗꯦꯗ ꯑꯩꯗꯤ
ꯎꯝ ꯆꯠꯊꯣꯛꯄꯒꯤ ꯌꯥꯗꯅ ꯂꯩꯔꯤꯗ
ꯏꯔꯥꯡꯗꯨꯅꯀꯣ ꯂꯥꯞꯄꯅꯤꯅ
ꯅꯛꯏꯗ ꯁ꯭ꯋꯥꯏꯗ ꯈꯛꯇꯅꯤꯅ ꯑꯗꯨꯝ ꯐ꯭ꯂꯥꯏꯠꯇ ꯇꯛ ꯂꯥꯎꯕ ꯆꯠꯂꯒ ꯍꯥꯏꯗꯤ ꯂꯩꯗꯅ
ꯎꯝ ꯎꯝ
ꯑꯗꯨꯝ ꯌꯧꯔꯦ
ꯎꯝ ꯎꯝ ꯎꯝ ꯅꯣꯏꯗꯤ ꯅꯨꯡꯉꯥꯏꯅ ꯂꯩꯕ ꯃꯥꯜꯂꯦ ꯑꯩꯈꯣꯏꯗꯤ ꯑꯦꯛꯖꯥꯝ ꯂꯣꯏꯔꯀꯥꯟꯗꯗꯤ ꯄꯨꯂꯞ ꯄꯨꯜꯂꯁꯤꯀꯣ
ꯄꯨꯜꯂꯁꯦ ꯄꯨꯜꯂꯁꯦ
ꯑꯉꯥꯡꯁꯤꯡꯒ ꯒꯦꯝꯒꯨꯝꯕ ꯁꯥꯟꯅꯍꯟꯕ ꯑꯉꯥꯡꯁꯤꯡꯗꯣ ꯑꯉꯥꯡꯁꯤꯡꯗꯨꯁꯨ ꯑꯗꯨꯝ ꯄꯨꯜ ꯗꯤ ꯀꯩꯅꯨ ꯇꯧ ꯏꯗꯅ ꯃꯣꯏ ꯑꯣ ꯑꯗꯨꯝ ꯃꯣꯏ ꯍꯧꯖꯤꯛꯀꯥꯟꯗ ꯍꯧꯖꯤꯛ ꯑꯉꯥꯡ ꯑꯣꯏꯔꯀꯥꯟꯗ ꯄꯨꯜꯂꯛꯑꯗꯤ ꯃꯣꯏ ꯆꯥꯎꯔꯀꯥꯟꯗ ꯃꯣꯏꯒꯤ ꯈꯔ ꯀꯩꯅꯣ ꯇꯧꯋꯤꯗꯅ
ꯑꯩꯈꯣꯏꯅ ꯍꯜꯟꯅꯨꯔꯒ ꯍꯌꯦꯡꯋꯥꯏ ꯂꯩꯇ꯭ꯔꯀꯥꯟꯗ ꯃꯣꯏꯅ ꯑꯃꯨꯛ ꯇꯤꯟꯅꯍꯧꯗꯣꯏꯅꯦ ꯃꯣꯏꯅ
ꯑꯣ ꯑꯣ ꯑꯗꯨꯒꯤ ꯑꯁ ꯎ ꯑꯉꯥꯡꯁꯤꯡꯁꯨ ꯏꯁꯄꯦꯟ ꯇꯧ ꯑ ꯇꯧꯗ꯭ꯔꯗꯤ ꯑꯁ ꯍꯟꯗꯛꯀꯥ ꯍꯟꯗꯛꯀꯤ ꯃꯇꯝꯁꯤꯦ ꯌꯥꯗ꯭ꯔꯦꯗ
ꯑꯩꯈꯣꯏ ꯂꯩꯈꯣꯝ ꯍꯣ ꯇꯩꯗꯅ ꯈꯣꯠꯇꯅ ꯌꯥꯝ ꯁꯥꯟꯅꯔꯛꯏꯀꯣ
ꯑꯧ ꯏꯃꯥꯒ ꯁꯅꯃꯤꯟꯕ ꯅꯥꯕ ꯐꯥꯎ ꯐꯪꯗꯦ ꯏꯃꯥꯟꯅꯕꯤ ꯉꯥꯛꯇ ꯇꯧꯕꯒꯤꯀꯣ ꯑꯣ ꯍꯧꯖꯤꯛꯅ ꯃꯃꯥꯟꯅꯕꯤꯁꯤꯡꯗꯨ ꯂꯥꯞ ꯂꯥꯞꯅ ꯂꯩꯅꯕꯅꯤꯅ ꯍꯧꯖꯤꯛꯇꯤ ꯃꯃꯥꯒ ꯑꯗꯨꯝ ꯑꯉꯥꯡꯁꯤꯡꯒ ꯑꯗꯨꯝ ꯁꯅꯕꯒꯤꯀꯣ ꯑꯩꯁꯨ ꯑꯁ ꯑꯉꯥꯡ ꯑꯣꯟꯊꯣꯛꯀꯗꯧꯔꯦ
ꯃꯥ ꯑꯩꯁꯨ ꯍꯧꯖꯤꯛꯇ ꯑꯩ ꯏꯆꯥ ꯅꯨꯨꯄꯤꯗꯨꯒ ꯀꯩꯅꯣ ꯇꯧꯔꯝꯃꯤꯅꯦ ꯏꯆꯥ ꯅꯨꯨꯄꯥꯗꯣ
ꯎꯝ
ꯑ ꯑꯁꯤ ꯊ ꯑꯗꯨ ꯑꯗꯨꯒ ꯀꯩꯅꯣ ꯇꯧꯔꯝꯃꯤꯅꯦ ꯂꯣꯏꯔꯒ ꯃꯥꯏ ꯂꯥꯏꯔꯤꯛ ꯇꯧ ꯂꯣꯏꯔꯦꯕꯃꯥ ꯑꯩꯅ ꯉꯥꯏꯍꯥꯛ ꯁꯥꯟꯅꯁꯦꯅꯅꯦ ꯃꯥꯥꯏ ꯁꯂꯥꯏꯟꯗꯣ ꯁꯥꯟꯅꯔꯝꯃꯤꯅꯦ ꯑꯩꯁꯨ ꯀꯝꯄꯤꯇꯤꯁꯟꯒ ꯇꯧ ꯑꯗꯨꯅ ꯑꯉꯥꯡꯗꯨꯒ ꯑꯩ ꯑꯉꯥꯡ ꯆꯥꯗꯧꯅ ꯑꯩꯁꯨꯅꯦ ꯊꯋꯥꯏ ꯌꯥꯎꯅꯅꯦ ꯁꯥꯟꯅ ꯉꯝ ꯊꯝꯃꯦ ꯍꯥꯏꯕ ꯑꯗꯨꯕꯨ ꯍꯧꯖꯤꯛ ꯃꯇꯝꯁꯤꯗ ꯑꯩꯕꯨ
ꯈꯪꯗ꯭ꯔꯦꯗ ꯍꯟꯗꯛ ꯍꯧꯖꯤꯛꯀꯥꯟꯁꯦ ꯑꯉꯥꯡꯁꯨ ꯁꯥꯟꯅꯒꯅꯤ ꯂꯔꯤꯛꯁꯨ ꯇꯥꯛꯀꯅꯤ ꯑꯃꯁꯨ ꯇꯧꯒꯅꯤ
ꯑꯗꯨꯅꯤ ꯅꯨꯃꯤꯠꯇꯥꯕꯧ ꯃꯣꯏꯒ ꯑꯗꯨꯝ ꯁꯨꯔꯨꯁꯨ ꯎꯝ
ꯍꯅꯨꯔꯀꯥꯟꯗ ꯑꯃꯨꯛ ꯃꯣꯏ ꯃꯆꯥꯁꯤꯡꯒ ꯑꯃꯨꯛ ꯁꯥꯟꯅꯃꯤꯟꯅꯔꯅꯤ ꯁꯤꯅꯤꯅꯦ ꯀꯩꯅꯣꯅꯦ ꯄꯨꯟꯁꯤ ꯍꯥꯏꯕꯁꯦ ꯅꯨꯡꯉꯥꯏꯍꯧꯒꯗꯧꯕꯅꯤ
ꯃꯥꯅꯦ ꯃꯥꯅꯦ ꯃꯥꯅꯦ
ꯍꯤꯡꯉꯀꯥꯟꯗꯗꯤ ꯅꯨꯡꯉꯥꯏꯍꯧꯒꯗꯧꯕꯅꯤ ꯅꯣꯏꯒꯤ ꯂꯩꯁꯥꯕꯤ ꯑꯃ ꯑꯃꯗꯨꯗꯤ ꯃꯥꯏ ꯃꯥꯏ ꯇꯧꯔꯖꯥꯠꯅꯣ ꯂꯩꯩꯁꯥꯕꯤ ꯑꯆꯧꯕꯤꯗꯣ ꯅꯣꯏ ꯂꯩꯩꯁꯥꯕꯤ ꯑꯃ ꯑꯆꯧꯕꯤ ꯃꯁꯝ ꯁꯥꯡꯕꯤꯗꯣ ꯎꯝ
ꯍꯣ ꯍꯣ ꯍꯣꯏ ꯃꯥꯗꯣ ꯎ ꯐꯔꯦ ꯃꯥ ꯍꯧ ꯍꯧꯖꯤꯛꯇꯤ ꯑꯃꯨꯛ ꯅꯍꯥꯟ ꯑꯃꯨꯛ ꯃꯥ ꯅꯥꯕꯗꯣ ꯐꯔꯦ ꯍꯤꯗꯥꯛ ꯅꯨꯡ ꯆꯥꯗꯅ ꯈꯣꯠꯇꯅ
ꯑꯗꯒꯤ ꯃꯥ ꯀꯩꯅꯣ ꯑꯣꯏꯗꯣꯏꯅꯦꯅ ꯍꯥꯏ ꯃꯣꯗꯦꯜ ꯑꯣꯏꯗꯣꯏꯅꯦꯅ ꯀꯟꯅ ꯐꯤꯒꯔ ꯁꯦꯝꯃꯤ ꯍꯥꯏꯇꯥꯔꯦ ꯀꯣꯏꯁꯨ ꯂꯩ ꯁꯥꯥꯕꯤꯅꯤꯅ ꯐꯔꯦ ꯐꯔꯦ ꯅꯪꯅ ꯇꯧꯅꯤꯡꯕ ꯇꯧꯔꯣ ꯁꯟ ꯇꯧꯔꯣ ꯍꯥꯏꯅ ꯒ꯭ꯔꯦꯖꯨꯋꯦꯁꯟꯁꯨ ꯂꯣꯏꯔꯕꯅꯤꯅ ꯑꯩꯅ ꯊꯥꯗꯣꯛꯑꯦ
ꯎꯝ ꯎꯝ ꯈꯪꯗ꯭ꯔꯦꯗ ꯈꯪꯗ꯭ꯔꯦꯗ ꯇꯥꯏ ꯇꯥꯏ ꯇꯥꯗ꯭ꯔꯕꯣ
ꯑꯣ ꯑꯩꯗꯤꯈꯤꯇꯪ ꯇꯥꯗ꯭ꯔꯕ ꯍꯥꯏꯅ ꯈꯟꯕ꯭ꯔ
ꯎꯝ ꯇꯥꯏ ꯇꯥꯏ ꯇꯥꯏ
ꯇꯥꯏꯌꯦ ꯇꯥꯏꯌꯦ ꯑꯩꯁꯨ ꯇꯥꯏꯌꯦ ꯈꯤꯇꯪ ꯂꯦꯛ ꯆꯠꯄꯩ ꯇꯥꯏꯞꯇ ꯇꯧꯋꯦ ꯋꯥꯔꯤꯁꯦ
ꯎꯝ ꯎꯝ
ꯎꯝ
ꯇꯥꯏꯗ ꯇꯥꯏꯗ ꯑꯩ ꯅꯥꯀꯣꯟꯗ ꯊꯝꯗꯕ ꯑꯁ ꯅꯥꯀꯣꯟꯒꯁꯨ ꯄꯪꯗꯅ ꯈꯣꯠꯇꯅ ꯇꯧꯃꯟꯥꯟꯕꯒꯤꯀꯣ ꯑꯦꯐꯤꯁꯁꯨ ꯂꯩꯕꯅꯤꯅꯦꯃꯥꯟ ꯏꯆꯥꯅꯨꯄꯤꯅ ꯊꯥꯗꯠꯈ꯭ꯔꯕ ꯑꯉꯥꯡꯗꯨꯅ ꯀꯣ ꯃꯌꯥꯗ ꯁꯤꯛꯂꯒ ꯀꯣ
ꯀꯅꯥ ꯅꯪꯉꯣꯟꯗ ꯐꯣꯟ ꯂꯥꯛꯄꯒꯨꯝꯅ ꯇꯧꯏꯤꯗ ꯍꯜꯂꯣ ꯑꯁꯤꯗꯤ ꯅꯪ ꯀꯣ ꯀꯩꯅꯣ ꯇꯧꯒꯅꯨꯀꯣ ꯇꯥꯗ꯭ꯔꯁꯨ ꯅꯪꯅ ꯊꯝꯕꯗꯨꯗꯤ ꯇꯧꯒꯅꯨꯀꯣ
ꯑ ꯑ ꯇꯥ ꯊꯝꯗꯦ ꯊꯝꯗꯦ ꯇꯥꯏꯌꯦ ꯑꯩꯗꯤ ꯇꯥꯏꯌꯦ ꯅꯪ ꯇꯥꯕ꯭ꯔꯣ ꯑꯩꯗꯤ ꯑꯗꯨꯝ ꯇꯥꯏꯌꯦ ꯅꯪꯅꯦ ꯋꯥ ꯈꯔ ꯅꯨꯡꯉꯥꯏꯇ
ꯑꯁ ꯑꯁꯤꯒꯤꯁꯦ ꯈꯔ ꯀꯨꯏꯅ ꯇꯧꯔꯗꯤ ꯐꯥꯗꯤ ꯐꯥꯒꯗꯧꯕꯅꯤꯗ
ꯑꯗꯨꯅꯦ ꯌꯦꯡꯉꯁꯤ
ꯌꯦꯡꯉꯁꯤ ꯌꯦꯡꯉꯁꯤ ꯎꯝ
ꯀꯩꯅꯣꯅꯦ